ꯍ ꯅꯨꯡꯉꯥꯏꯔꯤꯕꯣ
ꯅꯨꯡꯉꯥꯏꯔꯤ ꯅꯨꯡꯉꯥꯏꯔꯤꯦ ꯊꯕꯛ ꯀꯃ ꯆꯕ꯭ꯔꯣꯅ
ꯆꯠꯇꯦ
ꯑꯣ ꯌꯨꯝ ꯂꯛꯏꯀꯣ ꯎ ꯐꯔꯦ ꯐꯔꯦ ꯑꯗꯨꯗꯤ ꯆꯠꯇꯤ ꯍꯧꯖꯤꯛ ꯍꯟꯗꯛ ꯍꯧꯒꯠꯂꯤꯗ
ꯑꯁ ꯊꯦꯡꯉꯦ ꯍꯥꯏ ꯊꯦꯡꯉꯦ
ꯍꯣꯏ ꯉꯔꯥꯡ ꯕꯣ ꯌꯦꯡꯉꯦ ꯍꯥꯏꯔꯒ ꯌꯦꯡꯗꯤ
ꯑꯣ ꯌꯦꯡꯕ꯭ꯔꯣ
ꯍꯣꯏ ꯅꯪꯗꯤ ꯌꯦꯡꯗ꯭ꯔꯣ
ꯑꯩꯁꯨ ꯌꯦꯡꯉꯦ ꯌꯦꯡꯕꯕꯨꯗꯤ ꯑꯗꯨ ꯂꯣꯏꯗꯦ ꯑꯩꯗꯤ
ꯍꯣꯏ ꯑꯩꯁꯨ ꯂꯣꯏꯗ꯭ꯔꯤꯉꯩ ꯇꯨꯝꯈꯦ
ꯂꯣꯏꯗ꯭ꯔꯤꯉꯩꯗ ꯇꯨꯝ ꯊꯣꯛꯈ꯭ꯔꯦ ꯑꯩꯁꯨ
ꯎꯝ ꯍ
ꯆꯥꯛ ꯌꯦꯟꯖꯥꯡꯒꯤ ꯊꯣꯡꯉꯕꯣ ꯍꯧꯖꯤꯛ ꯈꯤꯛꯇꯪ ꯍꯧꯒꯠꯂꯤꯁꯤꯕꯣ
ꯍꯣꯏ ꯑꯩ ꯏꯃꯥꯅ ꯊꯣꯡꯉꯦ
ꯎꯝ ꯅꯨꯡꯉꯥꯏꯈ꯭ꯔꯦꯗꯝ ꯊꯣꯟꯅ
ꯌꯥꯝ ꯅꯨꯡꯉꯥꯏ ꯀꯟꯁꯤ ꯑꯣꯏꯔꯝꯖꯠꯅꯤꯅꯦ
ꯕꯣ ꯌꯦꯡꯕ ꯃꯇꯝꯅꯤꯅ ꯊꯦꯡꯅꯍꯒꯔꯕ ꯍꯧꯖꯤꯛꯀꯥꯟꯁꯤ ꯀꯣ ꯑꯗꯨꯅꯦ ꯅꯪꯗꯤ ꯀꯔꯤ ꯇꯧꯤꯅꯣ
ꯑꯩꯅꯦ ꯍꯧꯖꯤꯛꯁꯦ ꯆꯥꯛ ꯆꯥ ꯇꯣꯛꯑꯒ ꯂꯩꯔꯤꯅꯦ ꯑꯦ ꯇꯥꯎꯗꯦ
ꯄꯦꯟꯁ ꯆꯔꯦꯗ
ꯁꯧꯒꯔꯤ ꯃꯇꯝꯅꯤꯅ ꯁꯧꯒꯔꯤ ꯑꯣꯏꯅ ꯇꯥꯔꯦ
ꯍꯥꯎꯕ ꯁꯒꯔꯗꯑꯣ
ꯑꯥ ꯍꯥꯎ
ꯑꯥꯡ ꯊꯣꯡꯉꯕ ꯃꯥꯜꯂꯦ
ꯑꯩꯅꯠꯇꯀꯦ ꯍꯣꯏ
ꯎꯝ ꯊꯅꯒꯨꯝꯕ ꯂꯩꯕ꯭ꯔꯣ
ꯑ ꯂꯥꯏꯇꯇꯅꯠꯇ ꯌꯝꯗꯅꯦ
ꯑꯣ ꯑꯣ ꯆꯤꯡꯗ ꯑꯗꯨꯗꯤ
ꯑꯥ
ꯑꯁ ꯍꯧꯖꯤꯛꯀꯥꯟꯁꯤꯦ ꯆꯤꯡꯗ ꯅꯣꯡ ꯆꯨꯕ ꯑꯆ ꯑꯆꯕ ꯇꯧꯋꯤꯀꯣ ꯌꯥꯝꯅ
ꯑ ꯍꯣꯏ ꯅꯣꯡ ꯆꯨꯕ꯭ꯔꯣ ꯉꯔꯥꯡ ꯅꯨꯡꯗꯥꯡ ꯅꯔꯣꯝꯗ
ꯑꯁ ꯅꯅꯥꯎ ꯆꯨꯔꯒ ꯏꯁꯤꯡ ꯌꯥꯝ ꯋꯥꯡꯈꯠꯂꯦ
ꯎꯝ
ꯃꯐꯝ ꯃꯐꯝꯗꯀꯣ ꯑꯩꯅ ꯂꯩ ꯂꯩꯕ ꯃꯐꯝꯗꯨꯁꯨ ꯏꯁꯤꯡ ꯅꯣꯡ ꯆꯨꯕꯒꯤ ꯏꯁꯤꯡ ꯌꯥꯝ ꯋꯥꯡꯈꯠꯈ꯭ꯔꯦ ꯑꯗꯨꯒꯤ ꯌꯨꯝꯗꯒꯨꯝꯕ ꯏꯁꯤꯡ ꯆꯪꯉꯛꯄꯀꯣ ꯁꯨꯃꯥꯏꯅ ꯇꯧꯋꯦ
ꯏꯁꯤꯡ ꯀꯨꯝꯕꯕꯨ ꯀꯥꯎꯔꯕꯣ
ꯍꯕ
ꯏꯁꯤꯡ ꯊꯨꯝꯕ ꯐꯥꯎꯔꯕ ꯍꯥꯏꯕꯅꯤꯅ
ꯍꯣꯏ ꯍꯣꯏ ꯍꯣꯏ ꯁꯨꯃꯥꯏꯅ ꯇꯧꯔꯛꯑꯦ ꯅꯣꯡꯁꯨ ꯀꯟꯅ ꯆꯨꯕ ꯉꯔꯥꯡꯗꯣ
ꯑ ꯑꯩꯈꯣꯏꯔꯣꯝꯗꯗꯤ ꯀꯟꯅ ꯆꯨꯗꯦꯅꯦ ꯈꯖꯤꯛ ꯈꯖꯤꯛ ꯆꯨꯔꯒ ꯑꯃꯨꯛꯇꯣ ꯌꯥꯝ ꯀꯟꯅ ꯆꯨꯗꯦ
ꯎ ꯉꯔꯥꯡꯁꯦ ꯅꯨꯡꯁꯥ ꯁꯥꯃꯟꯕꯀꯣ ꯅꯨꯡꯊꯤꯤꯟꯗ ꯑꯗꯨ ꯏꯁꯤꯡ ꯅꯣꯡ ꯆꯨꯒꯗꯕꯒꯤ ꯃꯃꯤ ꯃꯥꯜꯂꯦꯕ ꯑꯗꯨꯗ ꯑꯣꯝ ꯀꯗꯥꯏ ꯁꯀꯅꯤꯡ ꯉ ꯁꯤꯗꯤ
ꯍꯥꯥ
ꯏ ꯆꯀꯅꯤ
ꯂꯩꯒꯅꯤ ꯑꯩ ꯑꯩ ꯍꯣꯔꯦꯟ ꯉꯥꯏꯍꯥꯛ ꯂꯩꯔꯒ ꯀꯣꯏ ꯆꯦꯛꯀꯅꯤ ꯍꯥꯏ
ꯌꯥꯝ ꯐꯅꯦ ꯑꯗꯨꯗꯤ
ꯅꯪꯗꯤ ꯂꯥꯏꯣ ꯀꯥꯏ ꯇ ꯇꯦꯔꯣ
ꯌꯨꯝꯗ ꯂꯩꯒꯅꯤꯗ ꯃꯄꯥꯟ ꯊꯣꯛꯀꯗꯕꯁꯨ ꯊꯕꯛ ꯂꯩꯇꯦꯗ ꯑꯗꯨꯗꯤ ꯊꯕꯛꯄꯨꯗꯤ ꯑꯄꯤꯛ ꯑꯄꯤꯛꯄ ꯊꯕꯛ ꯑꯃꯨꯛꯀꯣ ꯅꯨꯃꯤꯠ ꯈꯨꯗꯤꯡꯗꯤ ꯅꯠꯇꯦꯦ ꯑꯗꯨꯕꯨ ꯂꯩꯕ ꯃꯇꯝꯗ ꯃꯄꯥꯟ ꯊꯣꯛꯂꯒ ꯊꯕꯛꯀꯨꯝꯕ ꯇꯧꯕ ꯌꯥꯏ ꯑꯗꯨ ꯉꯗꯤ ꯆꯠꯂꯔꯣꯏ
ꯀꯔꯤ ꯀꯔꯤ ꯊꯕꯛ ꯇꯧꯒꯦ ꯅꯪꯒꯦ
ꯊꯕꯛ ꯍꯥꯏꯕꯨ ꯑꯆꯧꯕ ꯊꯕꯛ ꯅꯇ ꯍꯥꯏ ꯑꯗꯨ ꯑꯉꯥꯡꯁꯤꯡꯒꯤ
ꯑꯥ
ꯍꯧꯖꯤꯛꯁꯦ ꯑꯉꯥꯡꯁꯤꯡꯒꯤ ꯄꯩꯈ꯭ꯔꯥ ꯊꯥꯕ ꯃꯇꯝꯅꯤꯅ
ꯑꯥ
ꯃꯈꯣꯏ ꯇꯥꯛꯄꯤꯕ ꯑꯗꯨ ꯈꯔ ꯈꯔ ꯀꯣ ꯑꯩꯅ ꯂꯩꯕ ꯃꯇꯝꯗ ꯁꯨꯃꯥꯏꯅ ꯇꯧꯒꯦ ꯅꯨꯃꯤꯠ ꯈꯨꯗꯤꯡꯒꯤ ꯅꯠꯇꯦ ꯃꯈꯣꯏꯅ ꯑ ꯃꯈꯣꯏꯅ ꯂꯥꯛꯑꯣ ꯍꯥꯏꯕ ꯃꯇꯝꯗ ꯂꯥꯛꯄꯀꯣ ꯑꯗꯨꯒ ꯁꯨꯃꯥꯏꯅ ꯇꯧꯕꯅꯦ ꯉꯗꯤ ꯆꯠꯂꯣꯏ
ꯌꯥꯝ ꯐꯥꯏ ꯌꯥꯝ ꯐꯥꯏ
ꯅꯪꯗꯤ ꯀꯔꯤ ꯀꯔꯤ ꯊꯕꯛ ꯇꯧꯔꯤꯔꯣ
ꯑꯩꯁꯂ ꯇꯋꯦ ꯃꯤꯗꯤ
ꯑꯗꯨ ꯆꯤꯡꯗ ꯂꯩꯔꯤꯗꯤ ꯂꯧ ꯁꯨꯕ ꯁꯨꯃꯥꯏꯅ ꯇꯧꯕꯗꯤ ꯑꯝ ꯂꯣꯏꯅꯃꯛ ꯂꯣꯏꯈꯔꯕ ꯑꯩꯈꯣꯏꯗꯤ
ꯎꯝ ꯂꯧꯂꯤꯡꯕ ꯀꯨꯝꯕꯗꯤ ꯂꯣꯏꯈꯕ꯭ꯔꯣ
ꯍꯥꯥ
ꯂꯧ ꯂꯤꯡꯕ ꯑꯗꯨ
ꯑꯍꯥ ꯍꯧꯗꯔꯤꯌꯦ
ꯑꯣ ꯌꯥꯝ ꯊꯦꯡꯉꯤꯅꯦ
ꯅꯣꯡ ꯇꯥꯗꯕꯅꯤꯅ
ꯑꯣ ꯊꯦꯡꯅꯤꯗ ꯃꯐꯝ ꯃꯐꯝꯗꯨꯀꯣ
ꯍꯣꯏ ꯃꯐꯝ ꯃꯐꯝ ꯎꯝ ꯑꯈꯣꯏꯔꯣꯝꯗꯗꯤ ꯎꯝ ꯍꯣꯏ ꯂꯣꯏꯈꯔꯦ ꯑꯈꯣꯏ ꯁ꯭ꯋꯥꯏꯁꯦ ꯈꯔ ꯊꯦꯡꯒꯟꯕꯅꯦ
ꯑꯣ ꯃꯍꯧꯁꯥꯒꯤꯀꯣ
ꯅꯣꯡ ꯆꯨꯗꯕꯅꯤꯅ ꯂꯧꯗꯣ ꯏꯁꯤꯡ ꯂꯩꯇꯕꯅꯤꯅ ꯑꯗꯨꯝ
ꯍꯣꯏ ꯍꯣꯏ ꯍꯣꯏ ꯑꯗꯨꯅꯤ ꯑꯩꯈꯣꯏꯒꯤ ꯂꯧꯁꯨ ꯏꯁꯤꯡ ꯂꯩꯗꯒꯤ ꯇꯕꯒꯤ ꯊꯦꯡꯅ ꯊꯦꯡꯅ
ꯎꯝ
ꯂꯧ ꯈꯨꯗꯤꯡꯃꯛꯀꯤ ꯁꯤꯖꯤꯟꯅꯕ ꯀꯣꯟꯅꯕꯗꯣ ꯀꯣꯟꯅꯗꯕꯗꯣ ꯑꯗꯨꯒꯤ ꯊꯦꯡꯅ ꯊꯦꯡꯅ ꯑꯩꯈꯣꯏꯁꯨ ꯁꯨꯃꯥꯏꯅ ꯇꯧꯕ ꯌꯥꯏ
ꯅꯣꯡ ꯆꯨꯗꯕꯅꯤꯅ ꯂꯧꯁꯤꯡꯁꯨ ꯏꯁꯤꯡ ꯂꯩꯇꯕ
ꯍꯣꯏ ꯑꯗꯨꯅꯦ
ꯂꯧꯕꯗꯤ ꯃꯤ ꯌꯥꯝꯕ ꯏꯁꯤꯡꯗꯣ ꯀꯣꯅꯗꯕꯅꯤꯅ
ꯍꯣꯏ
ꯊꯦꯡꯉꯦ
ꯀꯩꯗꯧꯔꯝꯃꯤꯅꯣ ꯑꯗꯨꯗꯤ ꯂꯧ ꯆꯥꯎꯕ ꯃꯥꯜꯂꯦ ꯅꯈꯣꯏꯒꯤꯁꯦ
ꯃꯌꯥꯝ ꯆꯥꯎꯗꯦꯗ
ꯑꯗꯨꯗꯤ ꯅꯪꯗꯤ ꯂꯧ ꯂꯤꯡꯕ ꯌꯥꯝ ꯍꯩꯔꯅꯤꯅ
ꯍꯩ ꯌꯥꯝꯅꯗꯤ ꯍꯩꯇꯦꯗ ꯈꯔ ꯈꯔꯗꯅꯤ
ꯎꯝ
ꯌꯥꯝ ꯍꯩꯕꯗꯤ ꯑꯣꯏꯗꯦ
ꯎꯝ
ꯑꯗꯨ ꯍꯧꯖꯤꯛꯁꯤ ꯆꯤꯡꯒꯤ ꯌꯦꯟꯁꯥꯒꯨꯝꯕꯗꯤ ꯌꯥꯝ ꯂꯩꯒꯅꯤꯀꯣ ꯆꯥꯕ ꯑꯗꯨ
ꯑꯩꯈꯣꯏꯒꯤꯁꯦ ꯎꯝ ꯎꯝ ꯂꯩ ꯂꯩꯔꯝꯒꯅꯤ
ꯈ꯭ꯋꯥꯏꯗꯒꯤ ꯍꯥꯎꯕ ꯆꯤꯡꯒꯤ ꯌꯦꯟꯁꯥꯡꯅꯤ
ꯑ ꯍꯣꯏꯅꯦ ꯍꯛꯆꯥꯡꯁꯨ ꯐꯕ
ꯍꯣꯏ ꯍꯣꯏ
ꯍꯣꯏ ꯑꯗꯨꯅꯦ
ꯆꯪꯕ ꯉꯝꯗꯕꯅꯤ
ꯑꯩꯈꯣꯏꯗꯤ ꯆꯤꯡꯒꯤ ꯑꯟꯁꯥꯡꯅꯤ ꯑ ꯐꯪꯗꯕꯀꯣ ꯑꯗꯨꯒꯤ
ꯂꯩꯔꯒ ꯆꯥꯕꯒꯤꯗꯤ ꯍꯛꯆꯥꯡ ꯌꯥꯝ ꯁꯦꯛ ꯍꯤꯗꯥꯛ ꯈꯇꯪ ꯍꯥꯞꯄꯅꯤꯅ
ꯑꯗꯨ ꯑꯗꯨꯟꯅꯦ ꯑꯗꯨ ꯑꯗꯨꯟꯅꯦ ꯃꯈꯣꯏꯅ ꯆꯤꯡ ꯑꯟꯁꯥꯡꯅꯤ ꯍꯥꯏꯅ ꯌꯣꯜꯂꯁꯨ ꯃꯈꯣꯏꯁꯤ ꯇꯁꯦꯡꯕꯒꯤ ꯆꯤꯡꯉꯒ ꯁꯥ ꯉꯇꯦꯕ ꯑꯗꯨꯁꯤꯡꯗ
ꯑꯦ
ꯑꯗꯨꯒꯤ ꯃꯥꯜꯂꯤꯗ ꯅꯨꯃꯤꯠ ꯑꯅꯤꯒꯨꯝꯕ ꯑꯃꯒꯨꯝꯕ ꯑꯅꯤꯒꯨꯝꯕ ꯃꯅꯥꯁꯤꯅ ꯊꯔꯃꯗꯤ ꯑꯃꯨꯛꯀ ꯆꯥꯕ ꯌꯥꯗ꯭ꯔꯦꯕ
ꯎꯝ ꯂꯣꯏꯅ ꯄꯠꯄꯅꯤ ꯈꯣꯏꯔꯟꯕꯅꯤ
ꯑꯗꯨ ꯑꯗꯨ ꯃꯥꯅꯦ ꯃꯤꯔꯦꯟꯒꯨꯝꯕꯗꯤ ꯆꯥꯕ꯭ꯔꯣ ꯏꯌꯥꯝꯒꯨꯝꯕ ꯃꯤꯔꯦꯟꯒꯨꯝꯕꯗ
ꯀꯔꯤ ꯍꯥꯏꯕ
ꯃꯤꯔꯦꯟ ꯃꯤꯔꯦꯟ ꯍꯥꯏꯕ꯭ꯔꯥ ꯑꯗꯨꯒꯨꯝꯕꯗꯤ ꯆꯥꯕ꯭ꯔꯣ
ꯃꯤꯕꯦꯗꯨ ꯆꯅꯥ
ꯃꯤꯔꯦꯅ ꯃꯥꯔꯦꯅ ꯃꯤꯔꯦꯅ ꯍ ꯍꯣꯏ ꯃꯩꯔꯦꯦꯟ ꯃꯩꯔꯦꯟ
ꯑꯥ ꯑꯩꯗꯤ ꯀꯔꯤ ꯃꯤꯔꯦꯅ ꯍꯥꯏꯕꯗꯨꯗ ꯃꯥꯏꯔꯤꯡ ꯃꯥꯏꯔꯤꯡ ꯁ ꯆꯤꯡꯒꯤꯅ ꯍꯥꯎꯕꯅꯦ ꯅꯥꯞ ꯅꯥꯞ ꯂꯥꯎꯕꯗꯣ
ꯍꯣꯏ ꯍꯣꯏ ꯆꯨꯝꯃꯦꯁ
ꯁꯥ ꯁꯥ ꯑꯀꯪꯕꯒ ꯍꯥꯞꯄꯗꯤ ꯑ ꯍꯥꯎꯕꯅꯦꯕ ꯊꯔꯣꯏꯒꯁꯨ ꯍꯥꯎꯕꯅꯦ
ꯁꯥ ꯑꯀꯪꯕꯒ ꯊꯧꯔꯣꯏ ꯍꯥꯔꯒ ꯆꯤꯡꯒꯤ ꯈꯔ ꯈꯔ ꯑꯦꯟꯁꯥꯡꯒꯕ ꯊꯝꯃꯒ ꯆꯥꯔꯦ ꯑꯁꯨꯝꯗꯨꯗ ꯌꯥꯝ ꯍꯥꯎꯋꯦ
ꯍꯕꯅꯦ ꯍꯣꯏ ꯆꯥꯛ ꯌꯥꯝ ꯆꯪꯕꯅꯦ
ꯎꯝ ꯍꯟꯗꯛꯀꯨꯝꯕꯗꯤ ꯅꯪꯁꯨ ꯌꯥꯝ ꯍꯩꯒꯅꯤꯀꯣ ꯊꯣꯡꯕ
ꯑ ꯑꯗꯨꯒꯨꯝꯕꯗꯨꯗꯤ ꯂꯩꯇꯕꯩ ꯋꯥꯅꯤ
ꯍꯣꯏ ꯑꯗꯨ ꯂꯧꯒꯨꯝꯕꯗꯤ ꯂꯥꯏꯗꯣ ꯊꯔꯣꯏꯒꯨꯝꯕꯗꯤ
ꯂꯧ ꯂꯩꯌꯦ ꯑꯗꯨ ꯅꯣꯡ ꯇꯥꯗꯕꯅꯤꯅ ꯌꯥꯝ ꯀꯟꯅ ꯊꯔꯣꯏ ꯊꯣꯛꯇꯦꯗ ꯍꯟꯗꯛꯁꯦ ꯅꯣꯡꯁꯨ ꯔꯦꯗꯤ ꯊꯣꯛꯧꯀꯅꯤ
ꯍꯣꯏ ꯂꯧꯕꯨꯛꯗꯀꯣ ꯅ ꯆꯨꯔꯒ ꯏꯁꯤꯡ ꯊꯝꯃꯗꯤ
ꯎ ꯅꯣꯡꯁꯦ ꯍꯞꯇꯥ ꯑꯃꯒꯨꯝꯕꯒ ꯇꯨꯕꯤꯔꯗꯤ ꯊꯔꯣꯏ ꯌꯥꯝ ꯇꯥꯒꯅꯦꯕ
ꯍꯣꯏ ꯑꯗꯨꯅꯤ ꯑꯗꯨ ꯉꯔꯥꯡꯗꯤ
ꯗꯣ ꯃꯅꯨꯡꯗ ꯆꯪꯉꯝꯃꯣꯏꯕ ꯂꯩꯕꯥꯛ ꯃꯅꯨꯡꯗ
ꯑꯗꯨ ꯅꯈꯣꯏꯗꯤ ꯆꯤꯡꯒꯤꯗꯤ ꯂꯧ ꯀꯩ ꯍꯥꯏꯁꯔ ꯑꯩꯈꯣꯏ ꯆꯤꯡꯗꯤ ꯑꯗꯨꯒꯨꯝꯕ ꯂꯧꯔꯁꯨ ꯂꯤꯡꯉꯤ ꯑꯗꯨꯒ ꯆꯤꯡꯗ ꯆꯠꯂꯒ ꯃꯤꯅ ꯈꯟꯗꯣꯛꯑꯒ ꯆꯤꯡꯒꯤ ꯂꯧꯒꯨꯝꯕꯕꯁꯤ ꯊꯕꯛ ꯇꯧꯋꯤꯗꯅ ꯃꯤ ꯑꯇꯣꯞꯄꯁꯤꯡꯗꯤ ꯑꯗꯨ ꯀꯨꯝꯗꯤ ꯇꯧꯔꯗꯣꯏꯣꯅꯣ ꯑꯩꯈꯣꯏꯗꯤ
ꯇꯗꯤ
ꯃꯐꯝ ꯃꯐꯝꯗ ꯃꯥꯅꯦꯦꯀꯣ ꯋꯥ ꯑꯗꯨꯁꯨ
ꯑ ꯍ
ꯑꯩꯈꯣꯏꯁꯨ ꯁꯨꯃꯥꯏꯅ ꯇꯧꯗ ꯑꯩꯈꯣꯏꯁꯨ ꯂꯧꯕꯨꯛ ꯑꯃ ꯂꯩꯕꯀꯣ ꯑꯆꯧꯕ
ꯑꯥ
ꯑꯗꯣꯅꯆꯗꯩ ꯂꯣꯏꯈ꯭ꯔꯦ ꯍꯥꯏ ꯑꯩꯈꯣꯏꯁꯨ ꯏꯁꯤꯡ ꯂꯩꯗꯕꯕꯨ ꯏꯁꯤꯡ ꯇꯥꯕ ꯃꯇꯝꯗ ꯅꯨꯃꯤꯠ ꯑꯃꯗ ꯂꯣꯏꯅꯃꯛꯛꯇꯤ ꯂꯤꯡꯗꯦ ꯑꯗꯨꯕꯨ ꯃꯔꯛ ꯃꯔꯛꯇ
ꯎꯝ ꯌꯥꯝ ꯊꯨꯏꯅꯦ
ꯊꯨꯏ ꯍꯥꯏꯕꯁꯨ ꯇꯥꯔꯦꯗꯤ ꯍꯣꯏ ꯍꯥꯏꯕꯗꯤ ꯏꯁꯤꯡ ꯂꯩꯗ꯭ꯔꯗꯤ ꯑꯃꯨꯛꯀ ꯍꯞꯇꯥ ꯑꯅꯤ ꯑꯍꯨꯝꯃꯨꯛ ꯑꯍꯨꯝꯕ ꯉꯥꯏꯒꯅꯦꯕ ꯑꯗꯨ ꯏꯁꯤꯡ ꯂꯩꯕ ꯃꯇꯝꯗ ꯃꯈꯣꯏꯁꯤ ꯑꯊꯨ ꯍꯥꯊꯨꯅ ꯇꯧꯕ ꯃꯥꯜꯂꯦ
ꯊꯧꯕ ꯍꯧꯔꯕ ꯅꯣꯏꯒꯤꯗꯣ ꯍꯥꯏꯗꯤꯦ
ꯍꯣꯏ ꯍꯥꯎꯕ ꯃꯥꯜꯂꯦ ꯈꯔ ꯈꯔꯗꯤ ꯏꯁꯤꯡ ꯉꯍꯥꯟꯅꯏ
ꯂꯤꯡꯕ꯭ꯔꯣ ꯅꯠꯇ꯭ꯔꯒ ꯄꯥꯝ ꯍꯦꯟ ꯑꯣꯏꯅ ꯍꯨꯟꯅꯕ꯭ꯔꯣ
ꯂ ꯂꯤꯃꯅꯤ ꯍꯦ ꯍ ꯅꯥꯃꯅꯠꯇ
ꯑꯩꯈꯣꯏꯗꯤ ꯂꯤꯡꯗꯕ ꯀꯨꯏꯔꯦꯍꯦ ꯑꯩꯈꯣꯏꯔꯣꯝꯗ ꯄ ꯂ ꯂꯤꯉꯥꯟꯗ꯭ꯔ ꯑꯣꯂ ꯍꯥꯎꯗꯣ
ꯑꯣ ꯑꯣ ꯑꯣ ꯑꯗꯨꯗꯤ ꯃꯇꯝ ꯆꯪꯉꯣꯏꯏ ꯍꯨꯟꯅꯕꯨꯗꯤ
ꯑ ꯆꯧꯗ ꯅꯗ ꯂꯩꯒ ꯂꯣꯏꯅꯈꯣꯏꯅ
ꯍꯨꯟ ꯅꯥꯕꯁꯦ ꯀꯔꯝꯍꯥꯏꯅ ꯇꯧꯕ꯭ꯔꯣ ꯍꯥꯏꯕꯗꯤ ꯑ ꯂꯧꯕꯨꯛꯇ ꯏꯁꯤꯡ ꯂꯩꯕ ꯃꯇꯝꯗ ꯍꯣꯠꯅꯕ꯭ꯔꯥ ꯑꯗꯨꯒ ꯀ꯭ꯔꯃ ꯑꯦ ꯇ ꯑꯣꯏꯗꯦ
ꯏꯁꯤꯡ ꯑꯗꯨꯝ ꯂꯧ ꯂꯤꯡꯕꯗꯣ ꯑꯗꯨꯒꯤ ꯀꯥꯔꯠꯇ ꯏꯁꯤꯡꯗꯣ ꯌꯥꯝꯍꯟꯗꯕꯤꯗ ꯑꯗꯨꯝ ꯇꯧꯔꯒ ꯍꯣꯠꯅꯤꯡꯒꯅꯤ
ꯑꯗꯨꯗꯣ ꯌꯥꯏ ꯍꯥꯏꯕꯗꯤ ꯊꯕꯛꯇꯗꯤ ꯆꯪꯔꯣꯏꯀꯣ
ꯑ ꯆꯪꯗꯦꯕꯨ ꯑꯃꯨꯛ ꯂꯧ ꯄꯦꯡꯕ ꯃꯇꯝꯗꯗꯤ ꯑꯃꯨꯛ ꯋꯥꯕ